ꯑꯩ ꯃꯤ ꯑꯃ ꯉꯥꯏꯔꯝꯕꯅꯦ
ꯀꯅꯅꯣ ꯅꯪꯅ ꯉꯌꯤꯁꯦ
ꯏꯃꯥꯟꯅꯕꯤ ꯑꯃ ꯉꯥꯏꯔꯝꯕꯅꯦ ꯑꯩꯗꯣ ꯂꯝꯕꯤꯗ
ꯑꯣ ꯆꯥꯛ ꯆꯥꯕ ꯇꯣꯛꯄ ꯀꯌꯥꯝ ꯀꯩꯏꯔ
ꯀꯨꯏꯔꯦ ꯑꯩ ꯍꯥꯏꯒꯦ ꯇꯧꯔꯛꯑꯝꯕꯅꯦ ꯅꯪꯍꯥꯟ ꯑꯥ ꯀꯣꯟ ꯐꯦꯡꯕꯒ ꯂꯣꯏꯔꯦꯗ
ꯑꯣ ꯌꯥꯝ ꯀꯨꯏꯅ ꯉꯥꯏꯔꯕ꯭ꯔꯣ ꯑꯩꯕꯨ
ꯀꯨꯏꯗꯦꯗ ꯑꯩ ꯈꯣꯡꯀꯨꯠ ꯍꯥꯝꯗꯣꯛꯎꯔꯦ ꯃꯥꯏ ꯃꯤ ꯇꯥꯊꯣꯛꯎꯔꯦ ꯑꯗꯨꯒ ꯐꯤ ꯈꯔ ꯊꯨꯞꯆꯜꯂꯝꯕ ꯍꯧꯔꯦ ꯑꯗꯒꯤ ꯅꯪꯒꯤ ꯑꯁ ꯑꯁ ꯑꯥꯝ ꯅꯪꯒꯤ ꯀꯩꯅꯣ ꯂꯥꯛꯑꯦ ꯇꯔꯦꯡ ꯇꯨꯔꯦꯟꯅ ꯑꯗꯩ ꯄꯥꯏꯈꯠꯂꯦ ꯀꯅꯥꯔꯣ ꯌꯦꯡꯉꯦ ꯑꯗꯒꯤꯗꯤ ꯅꯪ ꯑꯣꯏꯔꯝꯃꯦ
ꯆꯥꯛ ꯌꯥꯝ ꯆꯥꯕ꯭ꯔꯣ
ꯑꯥ ꯈꯨꯆꯥ ꯑꯃ
ꯆꯥꯛ ꯑꯝꯇ ꯆꯥꯗ꯭ꯔꯦꯅꯦ
ꯑꯩ ꯈꯨꯆꯥ ꯑꯃ ꯆꯥꯃꯟꯗꯅ ꯋꯥꯔꯦ ꯉꯁꯤ
ꯑꯩꯗꯤ ꯃꯕꯨꯛꯁꯨ ꯌꯥꯗꯦ ꯃꯥꯎꯠ ꯑꯜꯁꯔꯁꯨ ꯊꯣꯛꯄꯒꯤ
ꯎꯝ
ꯆꯥꯛ ꯍꯦꯟꯖꯥꯡꯁꯨ ꯍꯥꯎꯗꯦ ꯑꯗꯨꯒꯤ ꯆꯥꯃꯁ ꯃꯁꯤꯡ ꯊꯤꯕ ꯌꯥꯅꯤ ꯑꯩ ꯌꯥꯝ ꯆꯥꯗꯦꯍꯦ ꯉꯁꯤꯗꯤ
ꯑꯩꯒꯤ ꯍꯛꯆꯥꯡꯁꯦ ꯌꯥꯗꯧ ꯃꯥꯟꯗ꯭ꯔꯦ ꯅꯣꯏ ꯎꯗ꯭ꯔꯤꯀꯥꯟꯗ ꯁꯔꯨ ꯉꯥꯛꯇ ꯉꯥꯏ ꯈ꯭ꯔꯥꯕ ꯃꯥꯂꯦꯅꯦ
ꯍꯤꯗꯥꯛ ꯆꯥꯗ꯭ꯔꯣ
ꯆꯥꯗꯦ ꯍꯤꯗꯥꯛꯁꯨ ꯆꯥꯅꯤꯡꯗꯦ ꯖꯥꯠ ꯖꯥꯠ ꯌꯥꯝ ꯇꯣꯛꯄꯒꯤ ꯇꯜꯂꯦꯕ
ꯑꯥ ꯍꯤꯗꯥꯛ ꯆꯥꯗ꯭ꯔꯗꯤ ꯐꯒꯗ꯭ꯔꯥ ꯏꯕꯦꯝꯃ
ꯈꯪꯗꯦꯅꯦ ꯑꯩꯁꯦ ꯀꯃꯥꯢ ꯇꯧꯗꯣꯏꯅꯣ
ꯅꯣꯏꯒꯤ ꯑꯗꯨꯗ ꯍꯤꯗꯥꯛ ꯄꯤꯗ꯭ꯔꯣ ꯅꯥꯔꯗꯤ
ꯍꯤꯗꯥꯛ ꯄꯤꯗꯦ ꯂꯩꯖꯗꯧ ꯉꯥꯢꯔꯦ
ꯑꯣ
ꯎꯝ ꯑꯃꯨꯛ ꯊꯣꯛꯅꯗꯣꯢꯅꯤꯅꯦ
ꯑꯣ ꯍꯥꯏꯗꯤ ꯁꯤꯗ ꯐꯥꯔꯃꯥꯁꯤ ꯂꯩꯌꯦꯕ ꯍꯣꯁꯇꯥꯜ ꯂꯩꯌꯦꯕ ꯁꯤ ꯃꯅꯨꯡꯗ
ꯍꯥꯥ
ꯅꯛꯑꯦꯕꯗꯨꯗꯤ
ꯑ ꯂꯩꯌꯦ ꯄꯩꯁꯥꯒꯤ ꯋꯥ ꯈꯛꯇꯅꯦ ꯄꯩꯁꯥ ꯂꯩꯔꯗꯤ ꯐꯠ ꯐꯠ ꯌꯦꯡꯉꯣ ꯍꯥꯏꯕꯅꯦ ꯑꯗꯨ ꯑꯩꯗꯤ ꯀꯌꯥ ꯀꯩꯗꯧꯗꯦꯕ ꯁꯤꯒꯤ ꯀꯩꯅꯣꯁꯦ ꯍꯥꯏꯗꯤ ꯃꯐꯝꯗꯣ
ꯑ ꯆꯥꯅꯗꯕ꯭ꯔ
ꯑꯩ ꯍꯣꯁꯄꯤꯇꯥꯜꯗꯣ ꯌꯦꯡꯅꯤꯡꯗꯦꯕ ꯑꯩꯗꯤ ꯗꯨꯒꯤ ꯑꯩꯗꯤ ꯄꯥꯛ ꯌꯦꯡꯅꯤ ꯃꯃꯥꯡꯗ ꯑꯩꯒꯤ ꯈꯅꯥꯎ ꯌꯥꯝ ꯅꯥꯔꯒ ꯇꯣꯟꯁꯤꯜꯁꯨ ꯂꯩꯕꯒꯤꯀꯣ ꯇꯧꯔꯝꯃꯦꯕ
ꯎꯝ
ꯑꯗꯨ ꯑꯗꯨ ꯃꯇꯝꯗ ꯌꯦꯡꯕ ꯆꯠꯄꯗꯣ ꯌꯥꯝ ꯍꯪꯒꯣꯏꯕ ꯑꯃ ꯄꯣꯛꯑꯦꯕ ꯑꯩꯗꯤ ꯑꯗꯨꯒꯤ ꯇꯟꯈ꯭ꯔ ꯕꯒꯤ ꯍꯥꯢꯗꯤ ꯑ ꯀꯣꯟꯅ ꯍꯥꯏꯔꯒꯦ ꯌꯥꯗ꯭ꯔꯦ
ꯎꯝ
ꯈꯪꯗꯦ ꯉꯁꯤꯗꯤ ꯑꯩꯒꯤ ꯁꯝꯁꯨ ꯀꯛꯈ꯭ꯔꯦ
ꯈꯔ ꯇꯦꯟꯈ꯭ꯔꯦꯅꯦ ꯃꯃꯥꯟꯅꯕꯤꯒꯤ ꯃꯁꯝꯁꯦ
ꯂꯤꯡꯖꯨꯝ ꯌꯧꯔꯕꯣ
ꯍꯣ ꯂꯦꯡꯖꯨꯝ ꯌꯧꯔꯦ ꯌꯥꯝ ꯑꯥ ꯁꯝ ꯀꯦꯟꯃꯟꯗꯅꯅꯦ ꯃꯇꯣꯟꯁꯨ ꯌꯥꯝ ꯍꯨꯏꯔꯕꯒꯤ ꯀꯛꯈ꯭ꯔꯒꯦꯅ ꯀꯛ
ꯑꯩꯁꯨ ꯑꯩꯁꯨ ꯀꯛꯑ ꯀꯛꯑꯒꯦ ꯀꯛꯑꯒꯦ ꯈꯜꯂꯦ ꯑꯗꯣ ꯑꯃꯨꯛ ꯍꯦꯛꯇ ꯈꯥꯛꯅꯤꯡꯉ ꯈꯥꯛꯄꯒꯦꯅꯁꯨ ꯈꯟꯒꯤꯕꯒꯤꯀꯣ ꯑꯝꯇꯪꯗꯤ ꯈꯥꯛꯊꯒꯦ ꯇꯧꯝꯅꯦ ꯑꯗꯨꯒ ꯌꯦꯡꯒꯦ ꯇꯧꯝꯅꯦ ꯁꯛꯁꯦ ꯀꯃꯥꯏꯟ ꯇꯧꯒꯦꯅ ꯇꯜꯂꯦ ꯇꯤꯡꯕ ꯇꯜꯂꯦ ꯇꯤꯡꯉꯛꯑꯒ ꯂꯣꯏꯔꯛꯄꯒꯤ ꯍꯥꯏꯗꯤ ꯈꯣꯏꯕ ꯍꯧꯔꯛꯄꯒꯤ ꯁꯝꯗꯨ ꯊꯤꯗ꯭ꯔꯣ
ꯑꯗꯨꯗꯤ ꯌꯥꯝ ꯊꯤꯌꯦ ꯐꯥꯒꯤ ꯅꯠꯇꯦ ꯈꯨꯊꯤꯑꯃꯅꯦ
ꯑꯗꯨꯏ ꯇꯟꯕꯅꯦ
ꯑꯗꯨꯗꯣ ꯌꯥꯝ ꯍꯪꯒꯣꯏꯕꯀꯣ ꯑꯩꯗꯤ ꯀꯣ ꯁꯝꯈꯣꯡ ꯁꯝꯈꯣꯡꯗ ꯈꯣꯏꯕꯗꯣ ꯌꯥꯝ ꯇꯧꯋꯦꯕ ꯁꯤꯗ ꯃꯌꯥꯡ ꯅꯨꯄꯤꯁꯤꯡ ꯌꯥꯝ ꯇꯧꯋꯦꯕ
ꯎꯝ
ꯑꯩ ꯌꯥꯝ ꯇꯟꯂꯦꯕ ꯑꯗꯨꯒꯨꯝꯕꯗꯣ ꯑꯗꯨ ꯁꯛꯄꯨꯗꯤ ꯈꯣꯏꯔꯒ ꯇꯁꯦꯡꯅ ꯂꯩꯕꯅꯗꯤ ꯐꯩꯌꯦ ꯑꯁꯦꯡ ꯍꯥꯏꯔꯗꯤ
ꯑꯗꯨꯅꯦ ꯈꯣꯏꯕꯒꯤ
ꯑꯗꯣ ꯈꯨꯈꯣꯢꯗꯤ ꯐꯖꯗꯝꯅꯤꯗ
ꯍꯥꯥ
ꯑꯗꯨ ꯅꯪ ꯈꯨꯈꯣꯏꯗꯤ ꯐꯖꯕꯅꯦ
ꯎꯝ
ꯍꯥꯏꯗꯤ ꯊꯥꯏꯅ ꯃꯃꯥꯡꯉꯩꯗꯗꯤ ꯑꯗꯨꯃꯥꯏꯟ ꯇꯧꯗ꯭ꯔꯦꯅ ꯍꯧꯖꯤꯛꯀꯥꯟꯗꯤ
ꯎꯝ ꯈꯪꯗ꯭ꯔꯦꯗ ꯀꯃꯥꯏꯟ ꯆꯩ ꯌꯨꯝꯗ ꯁꯝꯒꯁꯦ ꯁꯝ ꯌꯥꯝ ꯀꯦꯜꯂꯦ
ꯍꯥ ꯁꯝ ꯑꯁ ꯑꯩꯁꯨ ꯌꯥꯝ ꯀꯦꯜꯂꯤꯅꯤꯅꯦ ꯅꯪꯕꯣ ꯑꯩꯩꯅ ꯁꯝ ꯈꯨꯀꯦꯜꯑꯃꯅꯤ ꯐꯒꯤ ꯅꯠꯇꯦ ꯑꯩ ꯁꯝꯈꯨꯀꯦꯟ ꯑꯃꯅꯦ
ꯑ ꯃꯂ ꯎꯝ
ꯑꯥ ꯑꯩꯗꯤ ꯌꯥꯝ ꯀꯦꯟꯂꯦ ꯐꯥꯒꯤ ꯅꯠꯇꯦ ꯁꯝꯒ ꯑꯝꯇ ꯌꯥꯎꯈꯗ꯭ꯔꯦꯗꯣ ꯃꯤ ꯃꯌꯥꯝ ꯀꯦꯟꯅꯕꯒꯤ ꯈꯟꯖꯟ ꯂꯥꯛꯇꯕꯋꯥꯅꯤꯗ
ꯅꯪ ꯃꯥꯟꯕ ꯐꯨꯔꯤꯠ ꯑꯃ ꯂꯩꯔꯦ ꯁꯤꯗ
ꯐꯩ ꯃꯥꯟꯕ꯭ꯔꯣ
ꯑꯔꯤ
ꯑꯁ ꯑꯩꯒ ꯆꯥꯡꯗꯝꯅꯕ ꯄꯣꯠꯁꯤ ꯌꯥꯝ ꯐꯩꯌꯦꯗ
ꯀꯩꯅꯣ ꯂꯝꯖꯦꯟ ꯆꯦꯜꯂꯨꯕꯩꯅꯦ ꯀꯤꯂꯣꯃꯤꯇꯔ ꯇꯔꯦꯠꯂꯣ ꯇꯔꯥꯔꯣ ꯀꯥꯎꯔꯦ ꯑꯗꯨ ꯆꯦꯜꯂꯨꯕꯩ ꯐꯨꯔꯤꯠ ꯄꯤꯌꯦꯕ ꯃꯣꯏꯅ
ꯐꯪꯉꯛꯄ ꯄꯣꯠꯂꯣ
ꯍꯝ
ꯅꯪ ꯂꯝꯖꯦꯟ ꯆꯦꯟꯕ ꯀꯩꯅꯣꯔꯣ
ꯍꯣꯏ ꯂꯝꯖꯦꯟ ꯆꯦꯟꯕꯒꯤꯗ ꯄꯤꯕ ꯐꯪꯉꯛꯄ ꯄꯤꯕ ꯍꯣꯏ ꯃꯣꯏꯅ ꯑꯗꯨꯏ ꯐꯨꯔꯤꯠꯇꯣ ꯅꯪ ꯌꯝ ꯃꯟꯕꯥ
ꯑꯣ
ꯅꯪ ꯂꯥꯛꯑꯄꯤꯒꯦ
ꯑꯍꯥ
ꯀꯩꯏꯟꯁꯪ ꯆꯥꯔꯒꯦ ꯁ ꯈꯪꯗꯦꯗ ꯅꯣꯡꯃ ꯃꯆꯥ ꯃꯆꯥ ꯇꯏ ꯅꯨꯡꯉꯥꯏ
ꯑꯌꯥ ꯅꯨꯡꯉꯥꯏꯖꯔꯝꯅꯤ ꯇꯨꯝꯕꯗ ꯅꯣꯏꯗꯤ ꯐꯩꯖꯨꯞ ꯁꯨꯞꯄꯒ ꯇꯨꯝꯕ꯭ꯔꯣ
ꯎꯝ ꯍꯪ ꯑꯩꯗꯤ ꯑꯗꯨꯝ ꯁꯨꯞꯄꯦ ꯀꯨꯝꯕꯤ ꯀꯥꯂꯦꯟ ꯅꯏꯗꯦ
ꯑꯩꯌꯥ ꯅꯨꯡꯉꯥꯏꯅꯤꯀꯣ ꯑꯩꯗꯤ ꯀꯨꯏꯔꯦꯗ ꯐꯩꯖꯨꯞ ꯁꯨꯞꯅꯤꯡꯉꯒ ꯁꯨꯞꯄ ꯐꯪꯗꯕ
ꯀꯩꯁꯥꯃꯟꯕꯩ
ꯍꯣꯏ ꯌꯥꯝ ꯁꯥꯏꯌꯦ ꯉꯝꯗꯅꯅꯦ ꯁꯨꯞꯇꯤ ꯌꯥꯝ ꯁꯨꯞꯆꯠꯅꯤꯡꯕ ꯑꯗꯨꯒꯤ ꯅꯣꯡ ꯇꯥꯕ ꯅꯨꯃꯤꯠꯁꯨ ꯑꯗꯨꯝ ꯁꯥꯔꯛꯄ ꯅꯨꯃꯤꯠ ꯂꯩꯌꯦꯕꯀꯣ ꯑꯗꯨꯒꯤ ꯈꯪꯗꯦꯗ
ꯑꯩꯁꯨ ꯍꯟꯗꯛ ꯃꯄꯥꯟ ꯊꯣꯛꯂꯛꯀꯦ ꯈꯜꯂꯝꯕꯅꯦ
ꯃꯄꯥꯟ ꯀꯥꯏꯗ
ꯀꯦꯄꯤꯇꯦꯜ ꯗꯥ
ꯑꯦ ꯑꯗꯨ ꯀꯩꯒꯤ ꯊꯣꯛꯇꯕ
ꯑꯥ ꯇꯜꯂꯕꯥ ꯇꯜꯂꯛꯑꯕ ꯆꯍꯤ ꯑꯃꯑꯅꯤ ꯂꯩꯔ ꯑꯣꯏꯅ ꯊꯣꯛꯑꯒꯦ ꯈꯣꯏ ꯃꯅꯥꯛꯇ ꯂꯩꯕꯤꯅꯤꯡꯉꯕ ꯃꯇꯝ ꯈꯔꯥ
ꯑ ꯥꯥꯊꯣꯛ ꯑꯥ ꯀꯩꯅꯣ ꯇꯧꯔꯗꯤ ꯅꯪꯒ ꯅꯪꯁꯤꯗ ꯂꯥꯛꯑꯗꯤ ꯑꯩꯒꯗꯤ ꯁꯣꯏꯗꯀꯤ ꯊꯦꯡꯅꯅꯤ ꯑꯃꯗ ꯂꯥꯛꯑꯁꯨ ꯑꯃꯗ ꯂꯥꯛꯑꯁꯨ
ꯅꯪ ꯀꯥꯏ ꯂꯩꯅꯣ
ꯑꯩ ꯄꯤꯅ ꯍꯧꯋꯦ
ꯍꯣꯏꯅꯦ ꯈꯪꯉꯤꯅꯦ ꯗꯥꯛꯅꯣꯏꯕ꯭ꯔꯣ
ꯅꯪꯅ ꯀꯥꯏꯗ ꯂꯥꯛꯅꯤꯉꯥꯏ ꯇꯧꯕ꯭ꯔꯥ
ꯔꯦꯠ ꯀꯦꯄꯤꯇꯦꯜꯗ ꯀꯩꯩꯅꯣꯗ
ꯀꯦꯄꯤꯇꯦꯜꯗꯤ ꯑꯗꯨꯝ ꯂ ꯊꯦꯡꯅꯅꯤꯌꯦ
ꯎꯝ
ꯍꯥꯏꯗꯤ ꯂꯥꯛꯅꯤꯡꯉꯥꯏ ꯃꯑꯣꯡ ꯂꯩꯕ꯭ꯔ ꯅꯪ
ꯍꯝ
ꯂꯥꯛꯅꯤꯡꯉꯥꯏ ꯃꯑꯣꯡ ꯂꯩꯕ꯭ꯔꯣ ꯆꯥꯟꯁ ꯂꯩꯔꯤꯕ꯭ꯔꯣ
ꯑꯗꯣ ꯑꯩ ꯃꯥꯁꯇꯔ ꯂꯣꯏꯔꯒ ꯑꯣꯏꯅ ꯇꯧꯔꯅꯤ
ꯍꯥꯏ ꯑꯗꯨꯗꯤ ꯀꯩ ꯄꯤ ꯑꯩꯩꯆ ꯗꯤ ꯇꯧꯕ꯭ꯔꯣ ꯊꯕꯛ ꯇꯧꯅꯤꯡꯉꯥꯏꯔꯣ
ꯅꯠꯇꯦ ꯑꯗꯨꯝ ꯑꯗꯨꯝ ꯀꯣꯏꯔꯛꯄ ꯑꯗꯨꯝ ꯃꯤꯠ ꯅꯥ ꯁꯤꯡꯅꯕ ꯑꯗꯨꯝ ꯂꯥꯛꯄ
ꯀꯦꯄꯤꯇꯦꯜꯗꯨꯗꯤ ꯑꯩ ꯁꯤꯗꯒꯤ ꯐꯥꯏꯚ ꯑꯋꯥꯔꯁ ꯀꯨꯝꯕ ꯆꯪꯉꯒ ꯂꯥꯛꯑꯦꯕ
ꯎꯝ
ꯑꯗꯨꯒꯤ ꯀꯣꯏꯕꯒꯨꯝꯕ ꯂꯥꯛꯄ ꯅꯨꯃꯤꯠꯇ ꯀꯣꯏꯕ ꯂꯥꯛꯄ ꯌꯥꯏ ꯂꯩꯇ꯭ꯔꯦ ꯏꯆꯦꯗꯤ ꯑꯗꯨꯗ ꯂꯩꯇ꯭ꯔꯦ ꯑꯗꯣ ꯗꯜꯍꯤꯗ ꯑꯩ ꯁꯣꯔꯤ ꯁꯣꯔꯤ ꯎꯝ ꯍꯪ
ꯍꯣꯏꯅꯦ ꯍꯣꯏꯅꯦ
ꯑꯥ ꯑꯗꯨꯗ ꯑꯩꯒꯤ ꯐꯦꯃꯤꯂꯤ ꯑꯃꯗꯤ ꯂꯩ ꯑꯗꯨ ꯑꯣꯏꯔꯁꯨ ꯑꯩ ꯄꯥꯛ ꯆꯠꯇꯦꯕ
ꯀꯩ ꯂꯩꯌꯦ
ꯌꯨꯝ ꯑꯃꯗꯤ ꯂꯩꯌꯦ ꯑꯩꯈꯣꯏꯒꯤ ꯔꯤꯂꯦꯇꯤꯞꯁꯀꯤ ꯑꯗꯨꯒꯤ ꯄꯥꯛ ꯆꯠꯇꯦꯕ ꯑꯩ
ꯂꯩꯗꯤ ꯂꯩꯌꯦꯕ ꯅꯠꯇ꯭ꯔꯥ
ꯑꯗꯨꯒꯤ ꯅꯪ ꯅꯪ ꯂꯥꯛꯑꯗꯤ ꯌꯥꯝ ꯅꯨꯡꯉꯥꯏꯅꯤ ꯅꯪꯒꯤ ꯔꯦꯟꯇ ꯑꯩ ꯂꯩꯅꯤꯉꯥꯏ ꯏꯕꯥꯅꯤ ꯀꯣꯏꯕ ꯆꯠꯅꯤꯡꯉꯥꯏ
ꯊꯗ ꯎꯔꯝꯃꯦ
ꯑꯩ ꯅꯪꯒ ꯌꯥꯝ ꯀꯣꯏꯕ ꯆꯠꯅꯤꯡꯉꯦ ꯁꯦ
ꯀꯟꯅ ꯈꯟꯅꯔꯝꯕꯅꯦ ꯑꯣꯗꯣ ꯃꯨꯗ ꯇꯥꯈ꯭ꯔꯕ
ꯎꯝ ꯀꯥꯏꯗꯦꯗ ꯑꯗꯨ ꯅꯣꯏꯗꯥꯗꯤ ꯂꯣꯏꯁꯤꯟꯈꯤꯕ꯭ꯔꯥ ꯅꯍꯥꯟꯃꯨꯛ ꯑꯩꯒꯤ ꯃꯦꯜ ꯅꯔꯁ ꯇꯝꯈꯤꯕ ꯑꯗꯨꯃꯥꯏꯅ
ꯂꯣꯏꯁꯟꯗ꯭ꯔꯦꯗ ꯃꯥ ꯁꯤꯗ ꯃꯥꯁꯇꯔ ꯇꯧꯔꯅꯤ
ꯑꯣ ꯑꯣ ꯑꯣ
ꯃꯥ ꯑꯈꯣꯏꯃꯥꯅ ꯊꯥꯖꯤꯟꯕ ꯇꯜꯂꯦ ꯀꯤꯔꯦꯌꯦ
ꯎꯝ ꯑꯗꯨ ꯃꯇꯝꯗꯩꯗ ꯂꯩꯏꯅꯥ ꯂꯥꯛꯄꯒꯤꯀꯣ
ꯎꯝ
ꯍꯥꯏꯗꯦꯗ
ꯑꯩ
ꯀꯩꯗꯧꯔꯦ
ꯅꯣꯇꯤꯐꯤꯀꯦꯁꯟ ꯂꯥꯛꯄꯗꯣ ꯅꯀꯣꯡꯗ ꯊꯝꯕꯩ ꯈꯪꯉꯤꯕ
ꯅꯪꯒꯤ ꯔꯨꯝꯗ ꯂꯩꯕ꯭ꯔꯣ ꯅꯣꯏ ꯃꯥꯒ ꯂꯩꯕ꯭ꯔꯣ
ꯑꯩ ꯔꯨꯝꯗ ꯂꯩ ꯑꯩ ꯀꯥꯗ ꯂꯩꯌꯦꯗ ꯑꯈꯣꯏ ꯃꯥꯅ ꯑꯩꯒ ꯇꯨꯝꯃꯤꯟꯅꯅꯤꯡꯗ꯭ꯔꯕꯅꯦ ꯑꯩꯅ ꯇꯨꯝꯁꯤꯟꯕꯤꯕꯩ ꯋꯥꯅꯤ ꯑꯗꯣ
ꯅꯪꯗꯤ ꯇꯨꯝꯅꯤꯡꯗꯕꯣ
ꯏꯊꯟꯗ ꯇꯨꯝꯍꯟꯅꯤꯡꯉꯤꯕ ꯃꯥꯅ
ꯆꯥꯎꯔꯛꯑꯕꯅꯤꯅ ꯅꯪꯁꯨ ꯅꯊꯟꯗ ꯍꯤꯡꯍꯟꯅꯤꯡꯉꯝꯅꯤꯌꯦ
ꯎꯝ
ꯇꯝꯃꯣꯅꯦ ꯅꯪ ꯌꯥꯝ ꯀꯦꯔꯒ ꯂꯩꯔꯦꯅꯦ ꯑꯩ ꯁꯥꯗꯅ
ꯇꯜꯂꯦ
ꯎꯝ ꯌꯨꯝ ꯄꯥꯜꯂꯗꯤ ꯀꯃꯥꯏꯅ ꯇꯧꯗꯣꯏꯅꯣ
ꯑꯗꯨꯗꯤ ꯅꯨꯄꯥꯗꯣ ꯄꯨꯔꯛꯑꯅꯤ ꯁꯤꯗ
ꯑꯁ
ꯑꯗꯨꯒꯨꯝꯕ ꯑꯣꯏꯅ ꯌꯦꯡꯉꯒꯦ
ꯍꯣ ꯍꯣꯏ ꯌꯦꯡꯉꯁꯦ
ꯎꯝ ꯈꯥꯁꯤ ꯑꯃ ꯑꯣꯏꯅ
ꯎꯝ ꯑꯗꯨꯅ ꯕꯦꯁ ꯇꯥꯔꯅꯤ
ꯇꯥꯏꯌꯦ ꯊꯤ ꯐꯩꯍꯦ ꯑꯗꯨꯗꯤ
ꯁꯤ ꯐꯩ ꯍꯦ ꯐꯥꯒꯤ ꯅꯠꯇꯦ
ꯑꯩ ꯄꯥꯝꯃꯦ ꯑꯩ
ꯄꯥꯃꯦ ꯑꯩꯁꯨ ꯑꯁ ꯄꯨꯔꯛꯑꯁꯤꯔ ꯈꯪꯗꯦ
ꯂꯩꯕ꯭ꯔꯣ ꯑꯗꯥꯥꯏꯗ
ꯁꯥꯏꯗ ꯈꯥꯁꯤ ꯅꯨꯄꯥ ꯂꯩꯇꯦ ꯈꯥꯁꯤ ꯅꯨꯄꯤ ꯂꯩ
ꯅꯨꯄꯥꯒꯩꯖꯤꯗꯤ ꯀꯩꯗꯧꯔꯖꯥꯅꯣ
ꯄꯤꯛꯇꯛꯅ ꯁꯥꯊꯤ ꯌꯥꯝ ꯁꯥꯊꯤꯌꯦ ꯍꯥꯏꯝꯅꯤꯀꯣ
ꯑ꯭ꯁ ꯈꯨꯄꯤꯛ ꯈꯨꯄꯤꯛ ꯇꯣ ꯄꯤꯛꯑꯦꯅꯦ ꯌꯥꯝꯅ
ꯀꯤꯌꯦ ꯍꯥꯏꯅꯦ
ꯃꯣꯏꯒꯤ ꯃꯃꯥꯡꯗꯗꯤ ꯑꯈꯣꯏ ꯂꯝꯗꯝꯒꯤ ꯃꯤꯃꯤꯁꯤꯡꯁꯦ ꯆꯥꯎꯔꯒ ꯌꯥꯝ ꯐꯥꯎꯔꯒ ꯆꯠꯂꯦ ꯍꯥꯏꯌꯦ
ꯏ ꯑꯣ ꯑꯈꯣꯏ ꯂꯝꯒꯤ ꯃꯤꯖꯤꯡꯖꯦ
ꯎꯝ ꯑꯈꯣꯏ ꯂꯝꯒꯤ ꯃꯤꯁꯤꯡꯁꯦ ꯃꯣꯏ ꯂꯝ ꯌꯧꯕꯗꯗꯤ ꯌꯥꯝ ꯌꯥꯝ ꯀꯣ ꯀꯣꯟꯐꯤꯗꯦꯟꯁ ꯌꯥꯝ ꯂꯩꯌꯦ ꯍꯥꯏꯌꯦꯕ
ꯑꯝ
ꯑꯗꯨꯗꯨꯅ ꯀꯟꯐꯤꯗꯦꯟꯁ ꯌꯥꯝ ꯂꯩꯕꯒꯤꯀꯣ
ꯎꯝ
ꯐꯥꯎꯔꯒ ꯑꯩꯗꯒꯤ ꯍꯦꯟꯅ ꯄꯤꯛꯄ ꯃꯤ ꯂꯩꯌꯦ ꯍꯥꯏꯅ ꯆꯠꯂꯦ ꯍꯥꯏꯌꯦ
ꯅꯪꯖꯨ ꯆꯠꯇꯣꯏꯅꯤꯅꯦ ꯑꯗꯨꯗ
ꯑ ꯆꯠꯇꯣꯏꯅꯦ
ꯅꯪꯗꯤ ꯋꯥꯡꯉꯦ
ꯁꯦ ꯈꯪꯗꯦꯗ
ꯀꯩ ꯋꯥꯔꯤ ꯂꯤꯌꯣꯅꯦ ꯅꯣꯏ ꯅꯣꯏ ꯀꯃꯥꯏ ꯀꯃꯥꯏ ꯇꯧꯔꯤꯒꯦ ꯅꯪꯒꯤ ꯂꯩꯕꯝꯗꯨꯕꯨ
ꯑꯩꯒꯤ ꯂꯕꯝꯁꯦ ꯌꯥꯝ ꯁꯥꯏꯌꯦ ꯑꯗꯨꯒ ꯃꯤ ꯐꯕ ꯂꯩꯑꯦ ꯐꯠ ꯇꯕ ꯂꯩꯌꯦ ꯁꯥ ꯉꯥ ꯆꯥꯗꯕꯒꯤ ꯑꯩ ꯌꯥꯝ ꯋꯥꯔꯦ
ꯎꯝ ꯃꯤ ꯐꯠꯇꯕ ꯊꯦꯡꯅꯒ꯭ꯔꯕꯣ
ꯐꯠꯇꯕ ꯍꯥꯏꯖꯦ ꯈꯪꯗꯦꯗ ꯑ ꯑꯈꯣꯏ ꯁ꯭ꯋꯥꯗꯗꯤ ꯈꯔ ꯐꯔꯤ ꯑꯇꯣꯞꯄꯗꯗꯤ ꯌꯥꯝ ꯁꯥꯊꯤꯕ ꯂꯩꯕꯅꯦ
ꯎꯝ
ꯈꯪꯗꯦ ꯃꯣꯏ ꯁ꯭ꯋꯥꯏ ꯂꯝꯖꯦ ꯀꯃꯥꯏꯅ ꯇꯧꯕ ꯑꯗꯣ ꯑꯥ ꯍꯥꯏꯗꯤ ꯍꯥꯏꯕꯝ ꯈꯪꯗꯦꯕ
ꯎꯪ
ꯑꯩꯈꯣꯏꯒꯤꯗꯨꯕꯣ ꯑꯩꯅ ꯍꯥꯟꯅ ꯅꯩ ꯂꯩꯔꯝꯕꯗꯣ
ꯑꯥꯡ
ꯑꯗꯨꯗꯣ ꯑꯩ ꯑꯃꯨꯔꯛ ꯊꯦꯡꯅꯒ꯭ꯔꯥ ꯃꯥꯟꯂꯦ ꯐꯠꯇꯕ
ꯑꯣꯡ ꯌꯥꯝ ꯌꯥꯝ ꯖꯥꯠꯊꯤꯕ ꯌꯥꯝ ꯂꯩꯌꯦ ꯍꯥꯏ
ꯎꯎꯝ
ꯌꯥꯔꯖꯦ ꯀꯣ
ꯍꯥꯥꯑꯥ
ꯌꯥꯔ ꯁꯦ
ꯍꯣꯏꯑꯦ
ꯑꯪ